ꯇꯥꯛꯅꯗꯤꯗꯤ
ꯑꯩꯁꯨ ꯇꯥꯏ
ꯀꯩꯗꯧꯔꯤꯅꯣ
ꯑꯥ ꯍꯤꯄ ꯂꯩꯌꯦ
ꯑꯣ ꯆꯥꯛ ꯆꯥꯔꯕ
ꯎꯝ ꯆꯔꯦ
ꯀꯔꯤ ꯃꯊꯦꯜ ꯆꯥꯔꯦ
ꯎꯝ ꯑꯜꯂꯨ
ꯍꯥꯎꯔꯝꯃꯅꯤꯀꯣ ꯅꯣꯏꯒꯤꯁꯦ
ꯍ ꯍꯣ ꯃꯅꯦ
ꯍꯥꯎꯅꯤ ꯑꯂꯨ ꯑꯩꯁꯨ ꯌꯥꯝꯅ ꯄꯥꯝꯃꯦꯩ
ꯑꯂꯨꯅ ꯈ꯭ꯋꯥꯏ ꯕꯦꯁꯅꯤ ꯅꯠꯇ꯭ꯔꯥ ꯏꯟꯁꯥꯡꯁꯨ ꯊꯣꯡꯕ ꯌꯥꯏ ꯈ ꯀꯥꯡꯒꯥꯎꯁꯨ ꯉꯥꯎꯕ ꯌꯥꯏ
ꯃꯥꯅꯦ ꯑꯂꯨꯁꯦ
ꯏꯔꯣꯟꯝꯕꯁꯨ ꯇꯧꯕ ꯌꯥꯏ
ꯍꯥꯎꯕ ꯉꯥꯛꯇꯅꯤꯅꯦ ꯃꯣꯏꯅ ꯇꯧꯔꯤꯁꯦ ꯑꯂꯨꯁꯦ ꯑꯗꯨꯒ ꯏꯟꯁꯥꯡ ꯀꯔꯤ ꯍꯥꯏꯕ
ꯅꯪꯒꯤ ꯈꯣꯟꯁꯦ ꯃꯤ ꯑꯃ ꯃꯃꯟꯗꯅ
ꯑꯩꯒꯤꯔꯣ
ꯎꯝ ꯄꯨꯔꯥ ꯑꯦꯖꯦꯛꯅꯦ
ꯃꯥꯜꯂꯝ ꯃꯣꯏꯗ
ꯃꯥꯂꯦ
ꯌꯦꯁ ꯑꯩ ꯈꯪꯕꯗꯨꯗꯤ
ꯌꯥꯃ ꯂꯩꯦ
ꯐꯥꯏꯅꯦ ꯑꯗꯨꯗꯤ
ꯑꯩꯅ ꯑꯩꯅ ꯑꯩꯒꯤ ꯑꯩꯒꯤ ꯑꯦꯛꯁ ꯑꯃ ꯌꯥꯝ ꯃꯥꯟꯕ
ꯄꯅꯤꯗ
ꯍꯧꯖꯤꯛꯇꯤ ꯑꯩ ꯊꯥꯗꯣꯛꯑꯒ ꯆꯠꯈ꯭ꯔꯦ
ꯅꯨꯡꯉꯥꯏꯇ꯭ꯔꯤꯗ ꯅꯣꯏꯒꯤꯁꯦ ꯑꯗꯨꯗꯤ
ꯎꯝ
ꯇꯥꯃꯣꯏꯗ꯭ꯔꯣ
ꯋꯥꯃꯨꯗꯦꯗꯃꯅ ꯊꯥꯗꯣꯛꯑꯒ ꯆꯠꯈꯤꯕꯗꯨꯕꯨ ꯑꯗꯣ ꯍꯧꯖꯤꯛ ꯍꯧꯖꯤꯛꯁꯨ ꯑꯃꯨꯛ ꯂꯥꯛꯑꯦ ꯍꯥꯏꯗꯤ ꯑꯗꯨ ꯃꯨꯛ ꯈꯟꯗꯁꯦꯅ ꯑꯩꯅ ꯁꯨꯡꯌꯥ ꯌꯥꯗ꯭ꯔꯦ ꯍꯥꯏꯕꯗꯤ ꯅꯨꯡꯁꯤꯗ꯭ꯔꯦꯅ ꯆꯠꯈ꯭ꯔꯒ ꯃꯠꯂꯥꯛꯄꯤꯔꯗꯤꯗꯤ ꯇꯞ ꯂꯩꯗꯅ
ꯑꯣ ꯍ ꯅꯣꯏꯗꯤ ꯍꯩꯒꯨꯝꯕ ꯀꯔꯤ ꯐꯥꯝꯒꯨꯝꯕ ꯇꯧꯗ꯭ꯔꯣ
ꯇꯧꯗꯦꯗ ꯅꯣꯢ ꯇꯧꯕ꯭ꯔꯣ
ꯇꯧꯗꯦ ꯑꯩꯈꯣꯏꯗꯤ ꯂꯩꯇꯦꯗ ꯍꯩ ꯐꯥꯝꯒꯨꯝꯕ ꯌꯣꯟꯆꯥꯛꯀꯤ ꯐꯥꯝꯒꯨꯝꯕ ꯐꯥꯝ ꯀꯔꯤꯁꯨ ꯇꯧꯗꯦ
ꯎꯝ
ꯑꯦ ꯁꯥꯒꯨꯝꯕꯗꯤ ꯌꯣꯛꯄ꯭ꯔꯣ
ꯌꯣꯛꯇꯦꯗ ꯃꯔꯛ ꯃꯔꯛꯇ ꯌꯣꯛꯑꯦ ꯉꯥꯅꯨꯒꯨꯝꯕ ꯂꯣꯢꯕꯅꯤ ꯃꯅꯨꯡ ꯎꯝ ꯃꯔꯛ ꯃꯔꯛꯇ ꯀꯣꯞ ꯎ
ꯍꯥꯃꯦꯡ ꯁꯟꯒꯨꯝꯕꯗꯤ ꯌꯥꯎꯗꯦꯀꯣ
ꯑꯥ ꯂꯩꯥꯇꯦ ꯑꯗꯨꯗꯤ
ꯂꯝꯕꯨꯗꯤ ꯌꯥꯝ ꯆꯥꯎꯅ ꯂꯩꯔꯝꯒꯅꯤꯗ ꯅꯣꯏ
ꯂꯩꯇꯦ ꯂꯩꯇꯦ
ꯅꯣꯏ ꯂꯝ ꯆꯥꯎꯕ ꯂꯩꯇꯦ
ꯈ꯭ꯋꯥꯥꯏꯔ ꯈ꯭ꯋꯥꯢꯗꯒꯤ ꯏꯅꯥꯛ ꯈꯨꯨꯟꯗꯕ ꯃꯤꯅꯦ ꯂꯥꯏꯔꯕꯅꯦ
ꯂꯥꯏꯔꯕꯗꯨ ꯅꯪꯅ ꯁꯦꯝꯃꯗꯧꯕꯅꯤꯅꯦ ꯄꯥꯏꯅꯤꯡꯉꯥꯏ ꯄꯩꯁꯥ ꯅꯠꯇ꯭ꯔꯣ
ꯎꯝ ꯂꯥꯏꯔꯁꯨ ꯀꯩꯝ ꯀꯥꯏꯗꯦꯗ ꯆꯥꯅꯕ ꯊꯛꯅꯕ ꯂꯩꯔꯗꯤ ꯌꯥꯔꯦ
ꯑꯗꯨꯅꯤꯅꯦ ꯃꯤꯗꯤ ꯄꯨꯟꯁꯤꯁꯦ ꯅꯨꯡꯉꯥꯏꯅꯀꯣ
ꯎꯝ
ꯍꯤꯡꯒꯗꯧꯕꯅꯤ ꯂꯩꯕ ꯃꯆꯥ ꯑꯣꯏꯁꯅꯨ ꯆꯥꯎꯔꯁꯅꯨ ꯆꯥꯔꯒ ꯅꯨꯡꯉꯥꯏ ꯅꯨꯡꯉꯥꯏꯅ ꯍꯤꯡ ꯃꯤꯗꯤ ꯑꯗꯨꯅꯦ ꯃꯤꯁꯦ
ꯎꯝ
ꯅꯨꯡꯉꯥꯏꯗꯕ ꯄꯣꯠꯇꯣ ꯅꯨꯡꯉꯥꯏꯕꯤꯅꯤꯉꯥꯏ ꯁꯤꯟꯗꯣꯛꯀꯗꯧꯅꯤꯕ
ꯆꯠꯇꯣꯢꯅꯤ
ꯎꯡ ꯅꯣꯏ ꯑꯁ ꯑꯗꯨꯗꯤ ꯇꯣꯔꯦꯟꯒꯨꯝꯕꯗꯤ ꯂꯩꯔꯕ ꯂꯩꯌꯦꯀꯣ
ꯂꯩꯌꯦ
ꯇꯝꯄꯥꯛ ꯂꯥꯎꯒꯨꯝꯕꯗꯤ ꯂꯩꯇꯦ
ꯀꯩꯕ
ꯇꯝꯄꯥꯛꯀꯤ ꯂꯥꯎ
ꯇꯝꯄꯥꯛꯀꯤ ꯂꯧꯔꯣ
ꯍꯣꯏ
ꯇꯝꯄꯥꯛꯀꯤ ꯂꯧ ꯔꯥꯏꯁ ꯀꯩꯀꯥ ꯊꯥꯕꯗꯨꯔꯣ
ꯍꯣꯏ
ꯎꯝ ꯂꯩꯌꯦ ꯇꯨꯔꯦꯟ ꯃꯅꯥꯛꯇ ꯂꯩꯌꯦ ꯆꯤꯡꯗꯁꯨ ꯆꯤꯡꯗꯁꯨ ꯂꯩꯌꯦꯗ
ꯑꯣ
ꯆꯤꯡꯗ ꯂꯩꯕꯅ ꯑꯩꯈꯣꯏꯒꯤ ꯑꯩꯈꯣꯏꯒꯤ ꯍꯥꯏꯗꯤ ꯑꯥ ꯃꯊꯛꯇ ꯄꯥꯔꯠ ꯋꯥꯟ ꯄꯥꯔꯠ ꯇꯨ ꯂꯩꯌꯦꯕ ꯑꯗꯨ ꯃꯣꯏꯁꯤꯡꯗꯨꯅ ꯆꯤꯡꯒꯤꯗꯨꯅ ꯇꯧꯔꯝꯒꯅꯤ ꯇꯧꯕꯅꯦ ꯑꯩꯈꯣꯏꯗꯤ ꯈꯔ ꯕꯦꯜꯂꯤ ꯑꯣꯏꯕꯗꯣ
ꯍꯣꯏ ꯍꯣꯏ ꯑꯗꯨ ꯅꯍꯥꯟ ꯃꯔꯛ ꯃꯔꯛꯛꯇ ꯏꯁꯤꯡ ꯆꯥꯎꯕ ꯅꯠꯇ꯭ꯔꯣ ꯑꯗꯨ ꯇꯨꯔꯦꯟꯒꯨꯝꯕꯁꯨ
ꯎꯝ ꯆꯥꯎꯋꯦ ꯆꯥꯎꯧꯔꯛꯄ ꯃꯇꯥꯡ
ꯏꯁꯤꯡ ꯆꯥꯎꯕ ꯃꯇꯝꯗꯤ ꯏꯁꯤꯡꯅ ꯂꯣꯏ ꯄꯨꯔꯕ
ꯍꯥꯏꯕꯗꯤ ꯖꯒꯥ ꯃꯇꯦꯛ ꯑꯃ ꯈꯇꯪ ꯑꯃ ꯈꯇꯪ ꯑꯗꯨꯝ ꯏꯁꯤꯡ ꯂꯣꯏ ꯐꯨꯟꯅ ꯆꯪꯉꯛꯑꯒ ꯇꯧꯕꯗꯣ ꯎꯝ ꯑꯌꯥꯝꯕꯗꯤ ꯀꯦꯝ ꯇꯧꯗ‌ꯦꯗ
ꯑꯣ ꯑꯣ ꯑꯁ ꯇꯨꯔꯦꯟ ꯑꯩꯈꯣꯏꯗꯗꯤ ꯑꯩꯈꯣꯏꯗꯁꯨ ꯇꯨꯔꯦꯟ ꯂꯩꯔꯗꯤ ꯐꯒꯅꯤꯅꯤ ꯏꯔꯣꯏꯕꯒꯨꯝꯕ ꯆꯠꯄ ꯅꯨꯉꯥꯏ ꯑꯅꯤꯅ‌ꯦ ꯃꯤ ꯒ꯭ꯔꯨꯞ ꯒ꯭ꯔꯨꯞ
ꯎꯝ
ꯉꯥ ꯐꯥꯕ ꯆꯠꯄ ꯅꯣꯏꯗꯤ ꯀ ꯑꯗꯨꯒꯨꯝꯕ ꯀꯌꯥꯝ ꯇꯧꯗꯦ
ꯑꯗꯨꯗꯣ ꯆꯠꯂꯦ ꯑꯩꯈꯣꯏꯁꯨ ꯑꯩ ꯐꯥꯎ ꯆꯠꯂꯤꯗ
ꯎꯝ ꯑꯗꯨ ꯉꯥꯕꯨꯗꯤ ꯂꯩꯔꯝꯕ꯭ꯔꯣ
ꯑꯧ ꯂꯩꯌꯦ ꯑ ꯌꯥꯝꯗ꯭ꯔꯦ ꯍꯟꯗꯛꯇꯤꯗꯤ ꯅꯍꯥꯟꯗꯤ ꯈꯔ ꯇꯥꯏꯅꯗꯤ ꯈꯔ ꯌꯥꯝꯕꯅꯦꯕ ꯍꯟꯗꯛꯇꯤ ꯌꯥꯝꯗ꯭ꯔ‌ꯦ
ꯎꯝ ꯎꯝ
ꯑꯩꯁꯨ ꯅꯍꯥꯟꯗꯣ ꯏꯅꯥꯎꯄꯥꯒ ꯆꯠꯂꯦ ꯏꯅꯥꯎ ꯅꯨꯄꯥꯗꯣ ꯍꯩꯌꯦꯕꯀꯣ ꯑꯗꯨꯅ ꯏꯅꯥꯎꯄꯥꯒꯩꯒ ꯆꯠꯂꯦ ꯑꯗꯨꯒ ꯅꯣꯡꯃꯅ ꯏꯟꯚꯥꯏꯇꯔꯒ ꯇꯧꯕꯗꯣ ꯑꯗꯨꯁꯨ
ꯑꯗꯨ ꯅꯣꯡꯁꯥ ꯗꯥꯏꯔꯦꯛ ꯀꯥꯞꯄ ꯃꯐꯝꯗꯗꯤ ꯉꯥꯁꯨ ꯍꯥꯥꯎꯏ ꯍꯥꯏꯩꯀꯣ
ꯈꯪꯗꯦꯅꯦ ꯑꯗꯨꯗꯤ
ꯑꯗꯨꯒꯤ ꯉꯥꯡ ꯍꯥꯎꯔꯝꯅꯤ ꯑꯗꯨꯒꯤꯗꯤ ꯑꯩꯈꯣꯏꯒꯤ ꯈꯨꯠꯀꯤ ꯁꯥꯏꯖꯀꯨꯝꯕꯗꯤ ꯐꯪꯗ꯭ꯔꯣ
ꯈꯨꯠꯀꯤ ꯁꯥꯏꯖꯃꯛꯇꯨꯗꯤ ꯐꯪꯉꯦꯅ ꯑꯗꯨꯗꯤ ꯄꯨꯈ꯭ꯔꯤꯒꯨꯝꯕꯗ ꯂꯣꯏꯔꯣꯏꯗꯅꯦ
ꯎꯝ ꯑꯣ ꯑꯗꯨꯝ ꯅꯣꯏ ꯃꯐꯝꯗꯁꯨ ꯄꯨꯈ꯭ꯔꯤꯒꯨꯝꯕꯁꯨ ꯂꯩꯕ꯭ꯔꯥ
ꯑꯣ ꯂꯩꯌꯦꯦ ꯑꯩꯈꯣꯏꯁꯨ ꯄꯨꯈ꯭ꯔꯤ ꯉꯥ ꯂꯣꯏꯔꯝꯃꯦ ꯑꯗꯨꯗ
ꯎꯝ
ꯀꯩꯅꯣ ꯇꯧꯔꯁꯦꯅ ꯑꯗꯨꯝ ꯂꯧꯊꯣꯛꯑꯁꯦꯅ ꯑꯩꯈꯣꯏꯒꯤ ꯄꯨꯈ꯭ꯔꯤꯗꯅꯗꯣ ꯑꯩꯈꯣꯏꯅ ꯏꯔꯣꯏꯕꯁꯤꯗꯤ ꯈꯨꯟꯗꯤ ꯆꯥꯕꯗ ꯇꯕꯗ
ꯎꯝꯝ ꯑꯗꯨꯒ ꯉꯥꯒ ꯉꯥꯅꯨꯁꯤꯗꯤ ꯑꯃꯨꯛꯀ ꯌꯣꯛꯄ ꯌꯥꯔꯔꯣꯏꯀꯣ
ꯑꯗꯨꯅꯦ ꯑꯩꯈꯣꯏ ꯅꯍꯥꯟꯗꯣ ꯇꯧꯔꯝꯃꯤꯅꯦ ꯉꯥꯗꯣ ꯂꯣꯏ ꯆꯥꯊꯣꯛꯈ꯭ꯔꯤꯅꯦ ꯉꯥꯅꯨꯅ
ꯃꯣꯏ ꯂꯩꯔ ꯍꯅꯤꯅꯤ ꯅꯦꯇ꯭ꯔ ꯅꯪꯁꯦ ꯉꯁꯥ ꯌꯥꯝ ꯅꯥꯈ꯭ꯔꯕ ꯃꯥꯜꯂꯤ
ꯎꯝ
ꯚꯤꯇꯥꯃꯤꯟꯒꯨꯝꯕꯗꯤ ꯆꯥꯗ꯭ꯔꯣ
ꯍꯌꯦꯡ ꯂꯧꯔꯨꯔꯒꯦ ꯉꯁꯤ ꯆꯠꯄ ꯉꯝꯗ꯭ꯔꯦ
ꯎꯝ ꯐꯃꯨꯡꯒꯨꯝꯕꯗ ꯐꯖꯅ ꯍꯤꯞꯄꯒ ꯁꯥꯍꯜꯂꯨ
ꯎꯝ
ꯅꯣꯏꯗꯨꯗꯤ ꯁꯥꯕ꯭ꯔꯥ ꯏꯪꯕ꯭ꯔꯥ ꯁꯥꯔꯕꯅꯤꯀꯣ
ꯆ
ꯑꯩꯈꯣꯏꯅꯗꯤ ꯏꯪꯃꯟꯕꯒꯤ ꯈꯣꯡꯕꯨ ꯍꯧꯖꯤꯛ ꯌꯥꯝ ꯏꯪꯍꯜꯂꯤ ꯐ꯭ꯔꯤꯁ ꯃꯥꯟꯈꯔꯤꯗ
ꯎꯝ
ꯄꯣꯠ ꯃꯃꯜꯒꯨꯝꯕꯗꯤ ꯀꯃꯥꯏꯅ ꯇꯧꯕ꯭ꯔꯥ ꯅꯣꯏꯗ
ꯄꯨ ꯃꯃꯜ ꯅꯥꯏꯖꯦꯟꯖꯥꯡ ꯅꯥꯄꯤ ꯀꯩꯀꯩꯗꯔꯣ
ꯍꯣꯏ
ꯑꯗꯨ ꯃꯗꯤ ꯀꯩꯅꯣ ꯕꯖꯔ ꯁꯦꯠꯀꯨꯝꯕꯗ ꯑꯣꯏꯔꯗꯤ ꯇꯥꯡꯉꯦ ꯍꯥꯏꯗꯤ ꯂꯂꯣꯟꯕꯤꯁꯤꯡꯅ ꯐꯝꯃꯒ ꯏꯃꯥ ꯀꯩꯊꯦꯜ ꯑꯗꯨꯃꯥꯏꯅ ꯐꯝꯃ ꯀꯗꯣ
ꯍꯥ ꯍ
ꯐꯝꯃꯗꯤ ꯇꯥꯡꯉꯦꯕ ꯑꯗꯨꯣ ꯑꯗꯨ ꯑꯗꯨ ꯑꯣꯏꯔꯁꯨ ꯑꯗꯨꯝ ꯂꯧꯔ ꯆꯥ ꯍꯥꯏꯅꯣ ꯍꯥꯏꯗꯤ
ꯂꯧꯗ꯭ꯔꯁꯨ ꯎꯄꯥꯏ ꯂꯩꯇꯕ
ꯈꯨꯟꯗ ꯌꯣꯟꯕꯗꯨꯅ ꯈꯔ ꯐꯥꯕ ꯑꯗꯨꯕꯨ ꯑꯩꯈꯣꯏꯅ ꯄꯥꯝꯕꯗꯨꯣ ꯐꯪꯗꯦꯗꯅ ꯑꯗꯨꯝ
ꯅꯣꯏꯒꯤ ꯆꯦꯡ ꯊꯥꯕ꯭ꯔꯥ ꯅꯠꯇ꯭ꯔꯒ ꯏꯟꯁꯪ ꯅꯥꯄꯤꯊꯕ꯭ꯔꯣ ꯂꯥꯛꯑꯣ ꯅꯣꯏꯒꯤ
ꯆ ꯊꯑꯌꯦ
ꯎꯝ ꯑꯣꯛ ꯃꯣꯔꯣꯛꯀꯨꯝꯕꯁꯨ ꯊꯥꯕ ꯌꯥꯏꯀꯣ
ꯃꯣꯔꯣꯛꯀꯨꯝꯕꯗꯣ ꯎꯝ ꯅꯍꯥꯟ ꯇꯧꯔꯝꯃꯦ ꯍꯟꯗꯛ ꯆꯍꯤꯗꯤ ꯇꯧꯗ꯭ꯔꯦ
ꯎꯝ ꯑꯗꯨꯅꯦ ꯑꯣ ꯃꯣꯔꯣꯛ ꯊꯥꯕꯅ ꯐꯥꯕ꯭ꯔꯥ ꯅꯠꯇ ꯅꯠꯇ꯭ꯔꯒ ꯆꯦꯡ ꯊꯥꯕꯅ ꯐꯔꯣ
ꯏ ꯆꯦꯡ ꯊꯥꯕꯅ ꯄꯠꯇꯗꯤ ꯀꯩꯅꯩꯅ
ꯑꯣ ꯎ ꯃꯣꯔꯣꯛꯁꯦ ꯄ꯭ꯔꯣꯐꯤꯠ ꯌꯥꯝ ꯂꯥꯛꯇ꯭ꯔꯅꯦ
ꯍꯥꯏꯕꯗꯤ ꯌꯥꯝ ꯆꯥꯎꯅ ꯊꯥꯔꯒꯕꯨꯗꯤ ꯆꯦꯛꯁꯤꯜꯂꯒ ꯎꯝ ꯆꯦꯛꯁꯤꯟꯕꯤꯔꯒ ꯄꯨꯔꯥ ꯁꯦꯡꯗꯣꯛꯄꯤꯔꯒ ꯆꯠꯂꯗꯤ ꯌꯥꯏꯑꯕꯀꯣ ꯑꯗꯨ ꯆꯥꯛꯇꯨꯅ ꯑꯗꯨꯝ ꯑꯍꯥꯎꯕꯁꯨ ꯆꯥꯕ ꯐꯪꯉꯦ ꯔꯁꯟ ꯀꯩꯀꯥꯁꯨ ꯆꯥꯗ꯭ꯔꯦ ꯁꯨꯄꯔ ꯐꯥꯏꯟꯒꯨꯝꯕ ꯆꯥꯗ꯭ꯔꯦꯗꯅ ꯑꯥꯎ ꯏꯅ ꯑꯩꯈꯣꯏꯅ ꯇꯧꯖꯕ ꯆꯥꯛꯇꯨꯗꯤ ꯍꯥꯏꯗꯤ ꯑꯥꯟꯕꯕ ꯆꯥꯛ ꯂꯥꯛꯄꯗꯨꯁꯨ ꯌꯥꯝ ꯍꯥꯎꯋꯦꯗꯅ ꯑꯗꯨꯒꯤ ꯆꯥꯛꯇꯣ ꯌꯥꯝ ꯆꯥꯅꯤꯡꯉꯤ
ꯎꯅꯤ ꯍꯣꯔꯦꯟ ꯅꯀꯣ ꯑꯗꯨꯗꯤ
ꯒꯔꯣ
ꯍꯥꯥ
ꯊꯃꯒꯦ ꯍꯥꯏꯔꯣ
ꯍꯣꯔꯦꯟꯅ ꯐꯥꯎꯅꯔꯁꯤ
ꯎꯝ